ꯇꯥꯕ꯭ꯔꯣ ꯇꯥꯕ꯭ꯔꯣ
ꯍꯜꯂꯣ ꯍꯜꯂꯣ ꯍꯜꯂꯣ
ꯇꯥꯕ꯭ꯔꯣ
ꯑꯣ ꯇꯥꯔꯦ ꯇꯥꯔꯦ
ꯇꯥꯕ꯭ꯔꯣ
ꯇꯔꯦ
ꯇꯥꯕꯔꯣ ꯀꯩꯗꯧꯔꯝꯃꯤꯅꯣ
ꯑꯩꯔꯥ
ꯎꯝ
ꯁꯨꯝ ꯃꯩꯁꯨ ꯂꯥꯛꯇꯦ ꯑꯗꯨꯒꯤ ꯅꯨꯡꯁꯤꯠ ꯅꯨꯡꯁꯥ ꯁꯤꯠꯄ ꯃꯐꯝ ꯊꯤꯔꯒ ꯍꯛꯆꯤꯠ ꯂꯥꯡꯉꯁꯤ ꯑꯩꯈꯣꯏ ꯇꯣꯇꯤ ꯏꯁꯤꯡ ꯇꯥꯗ꯭ꯔꯔꯤ ꯇꯥꯗꯧ ꯃꯥꯟꯗ꯭ꯔꯦ
ꯎꯝ ꯑꯣ ꯅꯥꯀꯟ ꯑꯩꯈꯣꯏꯒꯤ ꯏꯁꯤꯡ ꯌꯥꯝ ꯂꯩꯅꯔꯦ ꯍꯧꯖꯤꯛ ꯃꯤ
ꯂꯩꯅ ꯁꯤꯖꯤꯟꯅꯗꯕꯗꯤ ꯌꯥꯗꯕꯅꯤꯅ
ꯎꯝ ꯏꯁꯤꯡ ꯌꯥꯝ ꯇꯩꯅꯈ꯭ꯔꯦꯕ
ꯅꯣꯏꯗꯤ ꯏꯁꯤꯡ ꯂꯤꯇꯔ ꯑꯅꯤ ꯂꯩꯑꯕ ꯉꯔꯥꯡ
ꯀꯩ ꯍꯦꯟꯖꯥꯡ ꯆꯥꯔꯒꯦ
ꯃꯁꯤꯗꯤ ꯀꯩꯅꯣ ꯆꯥꯏꯌꯦ ꯍꯋꯥꯏ ꯃꯅꯥ ꯊꯣꯡꯕ ꯆꯥꯏꯌꯦ ꯅꯣꯏꯒꯤꯗꯤ
ꯀꯩ ꯏꯔꯣꯝꯕ
ꯎꯝ ꯅꯣꯏ ꯑꯂꯨꯗ꯭ꯔꯣꯝ ꯍꯦꯛ ꯆꯥꯕꯗ ꯆꯥꯗ꯭ꯔꯕ
ꯆꯥꯗꯦꯗ
ꯎꯝ ꯐꯔꯦ ꯐꯔꯦ ꯅꯣꯏꯒꯤ ꯆꯨ ꯌꯥꯝ ꯍꯧꯗꯥꯏꯅꯦ ꯌꯥ ꯅꯠꯇꯕ ꯈꯔ
ꯎꯝ ꯍꯥꯎꯋꯦ ꯆꯥꯅꯤꯡꯉꯤꯔꯣ
ꯆꯥꯅꯤꯡꯗꯦꯗ ꯂꯥꯏ ꯀꯠꯄꯩ ꯈꯔ ꯂꯧꯒꯦ ꯍꯥꯏꯒꯦ ꯇꯧꯕꯅꯤ
ꯍꯣꯏ ꯍꯦꯛ ꯂꯥꯏ ꯀꯠꯄꯩꯗꯤ ꯆꯣꯡꯍꯣꯡꯒꯦ ꯍꯥꯏꯅꯗꯥꯏꯅꯦ
ꯍꯥꯏꯅꯩꯌꯦ ꯑꯗꯨꯒꯤ ꯈꯔ ꯍꯥꯞꯀꯦꯅ ꯂꯥꯏ ꯑꯃ ꯈꯣꯏꯔꯝ ꯊꯣꯛꯀꯦ ꯇꯧꯕ ꯍꯟꯗꯛꯁꯦ ꯀꯩꯅꯣꯒꯤ ꯀꯩꯅꯣꯒꯤ ꯂꯥꯏ ꯑꯦꯛꯁꯀꯤ ꯑꯦꯛꯁꯅ ꯌꯦꯜꯂꯛꯇꯅꯕ ꯂꯥꯏ ꯑꯃ ꯈꯣꯏꯔꯝ ꯊꯣꯛꯣꯛꯀꯦ ꯄꯨꯖꯥ ꯇꯧꯊꯣꯛꯀꯦ ꯇꯧꯕ
ꯅꯪꯗꯤ ꯇꯧꯅꯤꯡꯗ꯭ꯔꯣ
ꯅꯥꯕ꯭ꯔꯥ
ꯎꯝ ꯑꯗꯨꯁꯨ ꯇꯧꯅꯩꯌꯦ ꯃꯥꯏꯕ ꯃꯥꯏꯕꯤ ꯇꯥꯟꯅꯔꯒ
ꯑꯣ ꯑꯩ ꯀꯔꯝꯕ ꯃꯥꯏꯕꯤ ꯇꯥꯟꯅꯔꯒꯦꯗ
ꯑꯩꯗꯤ ꯑꯩꯈꯣꯏ ꯁꯥꯏ ꯑꯅꯛꯄꯗꯒꯤ ꯃꯥꯏꯕꯤ ꯑꯃ ꯇꯥꯟꯅꯔꯦ ꯑꯗꯣ ꯃꯥꯅ
ꯑꯥ
ꯄꯨꯖꯥ ꯇꯧꯊꯣꯛꯑꯁꯤ ꯑꯗꯨꯅ ꯑꯦꯛꯁꯅ ꯑꯃꯨꯛ ꯍꯟꯅ ꯌꯦꯜꯂꯛꯑꯔꯣꯏ ꯍꯥꯏꯕ
ꯑꯣ
ꯑꯗꯣ ꯅꯪꯒꯤꯗꯨꯗꯤ ꯑꯩꯅ ꯑꯗꯨꯝ ꯇꯧꯕꯤꯔꯁꯨ ꯁꯌꯥꯅꯤꯅ ꯍꯥꯏꯗꯤꯀꯣ ꯑꯩ ꯍꯩꯔꯅꯤꯕ ꯃꯥꯅ ꯇꯧꯕꯗꯨꯣ ꯎꯍꯧꯔꯒ ꯑꯩ ꯍꯥꯡꯍꯧꯔꯒꯦꯕ ꯃꯔꯣꯟ ꯃꯔꯤ ꯑꯗꯣ ꯑꯗꯨꯒ ꯅꯪꯒꯤꯗ ꯇꯧꯕꯤꯔꯒꯦ
ꯍꯣꯏ ꯇꯧꯕꯤꯌꯨ ꯈꯔ ꯑꯩꯒꯤ ꯑꯁꯨ ꯇꯧꯅꯤꯡ ꯇꯧꯅꯤꯡ ꯂꯩꯔꯝꯃꯤꯅꯦ ꯇꯧꯊꯣꯛꯀꯦ ꯋꯥꯈꯜꯁꯦ ꯅꯨꯡꯉꯥꯏꯅ ꯑꯝꯇ ꯂꯩꯊꯣꯛꯀꯦ ꯐ꯭ꯔꯤꯗꯝꯗ
ꯃꯥꯅꯤ ꯃꯥꯅꯤ ꯃꯤꯑꯣꯏꯕꯁꯦ ꯋꯥꯗ ꯋꯥꯔꯛꯑꯗꯤꯀꯣ ꯋꯥꯗ ꯋꯥꯔꯛꯑꯗꯤ ꯂꯥꯏ ꯐꯅ ꯊꯥꯖꯔꯝꯗ꯭ꯔꯁꯨꯀꯣ ꯑꯁ ꯑꯝꯇꯗꯤ ꯈꯣꯏꯔꯝꯊ ꯊꯣꯛꯒꯦ ꯑꯝꯇꯗꯤ ꯀꯠꯊꯣꯛꯑꯒꯦ ꯀꯩꯗꯧꯔꯛꯄꯅꯣꯗꯣ ꯌꯦꯡꯉꯒꯦ ꯐꯔꯗ꯭ꯔꯥ ꯁꯤꯅꯅ ꯈꯜꯂꯛꯄꯗꯣ
ꯑꯗꯨ ꯈꯜꯂꯦ ꯀꯣꯏꯕꯒ ꯆꯠꯇ꯭ꯔꯕꯣ
ꯀꯣꯏꯕꯁꯦ ꯆꯠꯇ꯭ꯔꯦ ꯉꯁꯤꯗꯤ
ꯎꯝ ꯅꯣꯏ ꯌꯥꯝ ꯆꯠ ꯇꯥꯏꯅꯦ ꯀꯣꯏꯕ
ꯌꯥꯝ ꯆꯠꯇꯦꯗ ꯅꯣꯡ ꯐꯥꯗꯣꯛ ꯁꯨꯝ ꯆꯠꯄꯋꯥꯅꯦ ꯑꯩꯈꯣꯏꯗꯤ ꯀꯩꯅꯣ ꯇꯧꯋꯦꯕ ꯎꯝ ꯀꯣꯛꯁꯦ ꯈꯔ ꯈꯪꯗꯦꯗ ꯉꯥꯏꯍꯥꯛꯀꯤ ꯑꯅꯤꯡ ꯅꯤꯡꯕ ꯇꯧꯕ ꯍꯥꯏꯇꯥꯔꯦ ꯑꯗꯨꯅ ꯆꯠꯅꯤꯡꯉꯀꯥꯟꯗ ꯊꯣꯛꯑꯦꯛ ꯆꯠꯄ
ꯑꯗꯨꯃꯥꯏꯅ ꯇꯧꯋꯤ ꯅꯪ ꯇꯧꯗ꯭ꯔꯣ
ꯇꯧꯋꯦ ꯉꯥꯏꯍꯥꯛꯀꯤ ꯆꯠꯅꯤꯡꯀꯥꯟ ꯆꯠꯄ ꯆꯠꯁꯦ ꯍꯥꯏꯅꯔꯀꯥꯟꯗꯅ ꯍꯦꯛ ꯇꯣꯛꯄ ꯆꯠ ꯆꯠꯇꯕ ꯑꯣ ꯁꯟꯗꯦ ꯅꯨꯃꯤꯠꯇ ꯆꯤꯡ ꯀꯥꯕꯗꯣ ꯑꯩꯈꯣꯏ ꯏꯅꯦ ꯑꯃꯒ ꯆꯠꯁꯦ ꯍꯥꯏꯕꯗꯣ ꯑꯥ ꯑꯗꯨꯗꯣ ꯀꯩꯅꯣ ꯑꯩꯈꯣꯏ ꯑꯍꯨꯝ ꯆꯠꯂꯨꯔꯥ ꯁꯦꯌꯦ
ꯒꯥꯔꯤꯗꯤ
ꯒꯥꯔꯤꯗꯣ ꯃꯣꯏ ꯄꯨꯊꯣꯔꯛꯑꯣꯒꯌꯣ ꯒꯥꯔꯤ ꯃꯆꯥꯗ
ꯎꯝ ꯒꯥꯔꯤ ꯃꯆꯥꯗ ꯑꯩꯈꯣꯏ ꯑꯍꯨꯝ ꯅꯝꯃꯒꯥ
ꯑꯥ
ꯑꯩꯈꯣꯏ ꯑꯍꯨꯝꯇꯪ ꯀꯥꯔꯨꯁꯦꯕ
ꯑꯥ ꯑꯩꯅ ꯍꯣꯏꯅꯥ ꯍꯥꯏꯈ꯭ꯔꯕꯅꯦꯕ
ꯎꯝ
ꯆꯩꯔꯥꯎ ꯆꯤꯡꯗ ꯑꯣꯏꯅ ꯀꯥꯎꯔꯁꯤ ꯃꯥꯅ ꯆꯠꯅꯤꯡꯕ ꯃꯥꯜꯂꯦ ꯑꯗꯨꯝ ꯍꯥꯟꯖ ꯍꯥꯖꯟꯅ ꯍꯥꯏ ꯂꯩꯕꯥ ꯗꯨꯗꯥ
ꯎꯝ
ꯇꯧꯋꯦ ꯃꯔꯨꯞꯀꯥ ꯍꯧꯗꯥꯏꯅꯦ ꯅꯪꯕꯣ
ꯍꯧꯋꯦ ꯃꯔꯨꯞ ꯍꯧꯋꯦ ꯇꯔꯟ ꯑꯅꯤ ꯑꯍꯨꯝ ꯁꯨꯔꯦ
ꯑꯣ ꯅꯪ ꯁꯦꯌꯔ ꯑꯩ ꯑꯃꯥ ꯌꯧꯍꯧꯒꯦ ꯇꯧꯕ
ꯎꯝ
ꯇꯧꯔꯒꯅꯦ ꯑꯥ ꯄꯩꯁꯥꯒꯁꯦ ꯌꯥꯝꯅ ꯍꯨꯟꯅꯗꯕꯤ ꯍꯥꯠꯅꯕꯤ ꯌꯥꯝ ꯇꯧ ꯃꯥꯜꯂꯦ
ꯇꯧꯏꯋꯦ ꯇꯧꯏꯋꯦ ꯃꯔꯨꯞ ꯄꯩꯁꯥ ꯐꯪꯗꯣꯛꯈ꯭ꯔꯒꯅꯦ ꯃꯈꯥ ꯇꯥꯅ ꯍꯨꯜꯂꯛ ꯍꯨꯜꯂꯛꯇꯕ ꯑꯗꯨꯅ ꯑꯩꯗꯤ ꯁꯤꯡꯉꯦ ꯃꯣꯏꯒꯤ ꯐꯥꯎꯈꯤꯕ ꯐꯥꯎꯈꯤꯕ ꯃꯇꯝꯗꯨꯗ ꯂꯣꯏꯅ ꯀꯛ ꯀꯛꯊꯠꯂꯥ ꯂꯧꯍꯧꯋꯦ ꯑꯩꯗꯤ ꯃꯇꯨꯡ ꯇꯥꯔꯛꯄꯗ ꯍꯨꯜꯂꯛꯀꯗꯕ ꯃꯁꯤꯡꯗꯣ ꯄꯥꯇꯥꯛ ꯄꯥꯊꯣꯛꯅꯔꯦꯅ ꯑꯗꯨꯒ ꯂꯣꯏꯅ ꯀꯛꯊꯠꯂ ꯂꯧꯕ
ꯑꯣ
ꯎꯝ ꯍꯧꯖꯤꯛ ꯃꯇꯝꯗ ꯃꯔꯨꯞ ꯅꯨꯡꯂꯨꯞ ꯇꯧꯕꯁꯤꯁꯨ ꯂꯨꯔꯦ ꯇꯧꯕꯗ ꯅꯠꯇꯦ ꯃꯔꯨꯞ ꯌꯥꯎꯕꯁꯨ ꯂꯨꯔꯦ ꯇꯧꯕꯁꯨ ꯂꯨꯔꯦ ꯍꯥꯏꯗꯤ ꯄꯨꯛꯆꯦꯜ ꯈꯣꯏꯆꯦꯜ ꯃꯥꯟꯅꯕ ꯈꯔ ꯊꯝꯃꯣꯏ ꯁꯦꯡꯕ ꯑꯃ ꯆꯪꯉꯦꯕ ꯑꯗꯨ ꯅꯠꯇ꯭ꯔꯗꯤ ꯌꯥꯎꯕꯁꯦ ꯇꯔꯥꯏ ꯇꯔꯥꯏ ꯌꯥꯎꯕꯁꯦ ꯌꯥꯗꯦ
ꯑꯣ ꯍꯣ ꯍꯣ ꯃꯔꯨꯞ ꯑꯗꯨ ꯇꯧꯔꯦꯒ ꯃꯔꯨꯞ ꯄꯩꯁꯥ ꯊꯧꯕ ꯆꯠꯅꯔꯤꯕ ꯄꯩꯁꯥ ꯄꯤꯔꯛꯇ꯭ꯔꯦꯒꯦꯅꯥ ꯈꯠꯅ ꯈꯠꯅꯗꯅ ꯃꯌꯥꯝ ꯇꯧꯅꯩ ꯍꯥꯏꯌꯦ ꯌꯥꯝ ꯇꯥꯏꯌꯦ ꯖꯥꯠ ꯖꯥꯠ ꯄꯥꯎꯁꯦ ꯅꯪ ꯀꯩ ꯀꯌꯥ ꯇꯥꯕ ꯃꯔꯨꯞꯅꯣ
ꯑꯩꯒꯤꯁꯤꯔꯣ
ꯑ
ꯂꯥꯈ ꯑꯍꯨꯝ ꯃꯈꯥꯏ ꯇꯥꯕꯅꯦ ꯅꯪ ꯌꯥꯎꯅꯤꯡꯉꯗꯤ ꯅꯪꯒꯤ ꯁꯤꯌꯔ ꯀꯌꯥ ꯄꯥꯟꯁꯤꯜꯂꯣ ꯍꯥꯏꯅꯣ
ꯑꯩ ꯑꯃꯈꯛꯇꯪ ꯄꯥꯜꯂꯨꯗ
ꯑꯣ ꯍꯣ ꯍꯣ ꯑꯃꯥꯈꯛ
ꯑꯃꯈꯛ ꯄꯥꯜꯂꯣ ꯑꯗꯨꯒ
ꯆꯥꯅꯗꯤ ꯍꯨꯟꯕꯤꯔꯛꯎꯀꯣ ꯑꯩꯗꯤ ꯃꯇꯝ ꯆꯥꯅ ꯍꯨꯜꯂꯛꯇ꯭ꯔꯗꯤ ꯑꯩꯗꯤ ꯑꯗꯨꯝ ꯌꯨꯝꯗ ꯑꯗꯨꯝ ꯃꯤ ꯊꯥꯖꯔꯛꯀꯅꯤꯀꯣ
ꯎꯝ ꯍꯣꯏ ꯌꯥꯏꯌꯦ ꯌꯥꯏ ꯊꯥꯕꯤꯔꯛꯑꯣ
ꯄꯣꯠꯀ ꯑꯗꯨꯝ ꯊꯥꯡꯕꯤ ꯈꯣꯠꯅꯕ ꯃꯤ ꯅꯦꯛꯑ ꯊꯝꯃꯦꯕ ꯑꯩꯒꯤ ꯇꯣꯉꯥꯟꯅ
ꯑꯣ ꯃꯔꯨꯞꯁꯦ ꯈꯔ ꯌꯥꯝ ꯆꯥꯎꯅ ꯇꯧꯝꯗꯧ ꯃꯥꯜꯂꯦ ꯑꯗꯨꯗꯤ
ꯈꯔ ꯈꯔ ꯁꯤꯡꯒꯠꯄ ꯈꯔ ꯁꯤꯡꯒꯠꯄ ꯍꯥꯏ ꯍꯥꯏꯇꯥꯔꯦ ꯍꯟꯗꯛꯁꯦ ꯍꯥꯏꯗꯤ ꯃꯔꯨꯞꯁꯦ ꯍꯥꯠꯂ ꯈꯣꯠꯂ ꯑꯗꯨꯃꯥꯏꯅ ꯇꯣꯛꯈꯤꯕ ꯌꯥꯎꯋꯦꯕ ꯑ ꯑꯗ ꯑꯩꯅ ꯍꯦꯛ ꯅꯨꯄꯤ ꯑꯩꯅ ꯍꯦꯛ ꯆꯠꯂꯨꯕꯗꯨꯁꯨ ꯄꯥꯡꯒꯜꯒ ꯈꯔ ꯁꯣꯟꯕꯅꯤꯅ ꯑꯩꯗꯤꯀꯣ ꯃꯤꯅ ꯐꯨꯕꯤꯔꯛꯄꯁꯨ ꯌꯥꯏ ꯑꯗꯨꯅ ꯑꯩꯒꯤ ꯇꯣꯉꯥꯟꯅ ꯁꯥꯏꯠꯇ ꯃꯤ ꯈꯔ ꯅꯦꯛꯑꯦꯕ ꯊꯥꯒꯤ ꯑꯣꯏꯅꯗꯤ ꯄꯤꯗ꯭ꯔꯦꯕ ꯃꯣꯏꯗꯣ ꯑꯃ ꯇꯔꯟ ꯑꯃ ꯆꯠꯄꯗ ꯑꯁꯨꯛ ꯑꯁꯨꯛ ꯑꯅꯥ ꯑꯗꯨ ꯇꯧꯔꯒ ꯑꯩꯅ ꯂꯤꯁꯇꯦ ꯌꯦꯡꯈꯠꯂꯒ ꯐꯨꯜꯂꯛꯇꯕ ꯈꯣꯠꯇꯕꯁꯦ ꯍꯣꯏ ꯑꯃꯨꯛ ꯑꯅꯤꯔꯛꯇꯤ ꯆꯥꯟꯁꯁꯦ ꯌꯦꯡꯕꯤꯔꯝꯃꯦꯕ ꯑꯍꯨꯝꯂꯛ ꯁꯨꯕꯁꯦ ꯁꯤꯗ ꯑꯗꯨꯝ ꯑꯔꯩ ꯑꯔꯩꯕ ꯄꯣꯠ ꯊꯥꯡꯉꯛꯑꯣ ꯃꯥꯅ ꯑꯔꯩ ꯑꯔꯩꯕ ꯆꯥꯅꯕꯅ ꯑꯗꯨꯝ ꯑꯩꯅ ꯊꯥꯗꯣꯛꯑꯕ
ꯑꯣ ꯑꯗꯨꯁꯨ ꯇꯣꯂꯣꯞ ꯄꯤꯅꯤꯅꯦꯀꯣ
ꯄꯤꯔꯤꯅꯦ ꯄꯤꯔꯤꯅꯦ ꯑꯗꯨ ꯄꯤꯊꯣꯛꯈꯤꯕꯗꯨꯅ ꯐꯕ ꯑꯃ ꯂꯩꯔꯕ ꯑꯩꯉꯣꯟꯗ ꯄꯨꯂꯞ ꯃꯥꯡꯗꯣꯏꯁ ꯇꯔꯨꯛ ꯑꯅ
ꯍꯣꯏ ꯐꯩ ꯑꯗꯨꯕꯨꯗꯤ ꯑꯗꯨꯒꯤ ꯑꯣꯏꯅ ꯀꯩꯅꯣ ꯇꯧꯔꯒ ꯃꯤ ꯊꯝꯃꯒ ꯁꯦꯝꯃꯤꯗꯨꯗꯣ ꯑꯗꯨ ꯐꯩ ꯃꯔꯨꯞꯇꯪ ꯇꯧꯕ꯭ꯔꯣ ꯑꯇꯩꯗꯤ ꯇꯧꯗꯕ꯭ꯔꯣ
ꯑꯇꯩꯁꯦ ꯊꯤꯀꯥ ꯃꯆꯥ ꯃꯆꯥ ꯈꯔ ꯇꯧꯋꯦ
ꯎꯝ ꯀꯩ ꯊꯤꯀꯥ
ꯑꯥꯊꯤꯀꯥ ꯑꯁꯤꯒꯤꯒꯤ ꯄꯣꯔꯣꯝꯄꯥꯠꯂꯣꯝꯗ ꯑꯣꯐꯤꯁꯔ ꯀꯣꯂꯣꯅꯤꯅ ꯑꯃ ꯕꯤꯜꯗꯤꯡ ꯑꯆꯧ ꯑꯆꯧꯕ ꯈꯔ ꯁꯥꯒꯠꯄꯗꯣ ꯑꯗꯨ ꯑꯥ ꯑꯗꯨꯗꯣ ꯑꯗꯨꯒꯤ ꯕꯤꯜꯗꯤꯡ ꯑꯅꯤꯈꯛ ꯑꯩꯅ ꯊꯤꯀꯥ ꯄꯥꯏꯕꯅꯦ
ꯑꯗꯨ ꯂꯣꯏꯁꯤꯜꯂꯛꯑꯅꯤ ꯀꯨꯏꯔꯔꯣꯏ ꯑꯗꯣ ꯎꯝ ꯅꯣꯏ ꯀꯩꯅꯣ ꯇꯧꯅꯤꯡꯉꯗꯤ ꯍꯥꯏꯔꯛꯑꯣ ꯅꯣꯏ ꯑꯣꯐꯤꯁꯔ ꯈꯪꯅ ꯖꯥꯠ ꯂꯩꯅꯤꯡꯕ ꯈꯣꯠꯅꯤꯡꯕ ꯂꯩꯔꯗꯤꯅꯦ ꯀ꯭ꯋꯥꯇꯔꯗꯣ ꯑꯗꯨꯝ ꯍꯥꯏꯔꯛꯑꯣ ꯑꯩꯅ ꯑꯗꯨꯝ ꯍꯥꯏ ꯑꯗꯨꯝ ꯊꯝꯒꯦ
ꯑꯥ ꯍꯣꯏ ꯑꯩꯁꯨ ꯑꯃꯗꯤ ꯄꯥꯝꯕꯅꯦ ꯑꯗꯨꯝ ꯍꯣꯏ ꯅꯪ ꯂꯣꯏꯁꯤꯜꯂꯣꯏꯗꯧꯕꯕꯨ ꯀꯌꯥꯝ ꯋꯥꯠꯂꯤꯒꯦ ꯑꯗꯨꯕꯣ
ꯂꯣꯏꯁꯤꯜꯂꯛꯑꯅꯤ ꯆꯦ ꯏꯅꯈ꯭ꯔꯦ ꯕꯤꯜ ꯀꯥꯏꯔꯛꯑꯅꯤꯕ ꯑꯗꯨ ꯕꯤꯜ ꯀꯥꯏꯕꯒ ꯊꯥ ꯑꯃ ꯂꯣꯏꯔꯥ ꯑꯗꯨꯝ ꯂꯣꯏꯔꯅꯤ ꯔꯤꯄꯦꯔꯤꯡ ꯇꯧꯗꯧꯕ ꯈꯔ ꯀꯩꯅꯣ ꯇꯧꯗꯧꯕ ꯁꯪꯕ ꯈꯣꯠꯇꯧꯕꯗ ꯀꯥꯏꯁꯜꯂꯛꯑꯦꯕ ꯑꯗꯨꯒ ꯑꯗꯨꯝ ꯂꯣꯏꯔꯦꯒ
ꯍꯣꯏ ꯅꯪ ꯑꯗꯨ ꯂꯣꯏꯁꯤꯜꯂꯛꯄ ꯀꯥꯟꯗ ꯍꯥꯏꯔꯛꯑꯣ
ꯎꯝ ꯎꯝ
ꯑꯣ ꯅꯣꯏ ꯑꯗꯣ ꯊꯤꯀꯥ ꯀꯩꯅꯣ ꯇꯧꯕꯗꯣ ꯑꯗꯨ ꯁꯥꯕ ꯈꯣꯠꯄꯗꯣ ꯃꯄꯥꯟꯂꯣꯝꯒꯤ ꯒꯤ ꯑꯗꯨꯝ ꯀꯩꯅꯣ ꯇꯧꯕ꯭ꯔꯣ ꯑꯩꯈꯣꯏ ꯃꯩꯇꯩ ꯃꯆꯥꯅ ꯇꯧꯗꯦ ꯃ ꯄꯥꯟꯂꯣꯝꯒꯤ ꯑꯗꯨꯝ ꯇꯧꯔꯦ
ꯃꯄꯥꯥꯟꯂꯣꯒꯤ ꯃꯣꯏ ꯑꯗꯨꯅ ꯐꯔꯦ ꯃꯌꯥꯡ ꯈꯔ ꯅꯦꯛꯊꯣꯛꯑꯦ ꯑꯗꯨ ꯇꯧꯔꯒ ꯃꯣꯏ ꯑꯗꯨꯝ ꯊꯥꯗꯔꯒ ꯑꯩꯅ ꯑꯗꯨꯝ ꯀꯩꯅꯣ ꯇꯧꯔꯕ ꯃꯣꯏ ꯊꯨꯏꯑꯕ ꯃꯣꯏꯅ ꯊꯕꯛꯁꯦ ꯈꯔ
ꯑ
ꯗꯣ ꯑꯗꯨꯝ ꯇꯧꯔꯦ
ꯑꯣ ꯐꯩ ꯅꯪꯗꯤ ꯌꯥꯝ ꯅꯨꯡꯉꯥꯏꯅ ꯑꯗꯨꯝ ꯂꯩꯕ ꯌꯥꯔꯦꯀꯣ ꯍꯥꯏꯗꯤ ꯃꯔꯨꯞꯁꯨ ꯑꯗꯨꯝ ꯇꯧꯔꯦ ꯕꯤꯖꯤꯅꯦꯁꯁꯨ
ꯗꯤꯃꯥꯟꯒ ꯌꯥꯝ ꯂꯥꯛꯏꯗ ꯑꯁ ꯗꯤꯃꯥꯟꯒ ꯂꯥꯛꯑꯦ ꯑꯗꯣ ꯑꯩꯅ ꯃꯋꯥ ꯂꯧꯗꯦ ꯑꯩꯅ ꯑꯩꯒꯤ ꯃꯤ ꯊꯥꯗꯣꯛꯄꯗꯨꯅ ꯑꯗꯨꯝ ꯉꯥ ꯊꯝꯃꯦ
ꯑꯣ ꯐꯥꯏ ꯐꯥꯏ ꯁꯦꯀ꯭ꯌꯨꯔꯤꯇꯤꯒꯨꯝꯕ ꯊꯝꯃꯦ ꯑꯗꯨꯗꯤ
ꯊꯝꯃꯦ ꯑꯩꯒꯤ ꯍꯥꯏꯗꯤ ꯁꯦꯀꯨꯔꯤꯇꯤ ꯗꯥꯏꯔꯦꯛꯃꯛ ꯅꯠꯇ꯭ꯔꯁꯨꯅꯦ ꯑꯩꯒꯤ ꯒꯨꯟꯗꯥ ꯈꯔ ꯂꯩꯌꯦꯕ ꯑꯗꯨ ꯑꯗꯨꯝ ꯊꯣꯛꯑꯒ ꯑꯗꯨꯝ ꯊꯝꯕ
ꯑꯣ ꯑꯣ ꯐꯔꯦ ꯐꯔꯦ ꯑꯗꯨ
ꯑꯗꯨꯗꯤ
ꯅꯣꯡꯃ ꯊꯦꯡꯅꯔꯁꯦ ꯎꯗꯕ ꯀꯨꯏꯔꯦ ꯅꯪ ꯑꯩ ꯊꯦꯡꯅꯕꯗ ꯏꯁꯀꯣꯠꯀꯗꯤ ꯄꯨꯔꯛꯀꯅꯨꯀꯣ
ꯑꯦ ꯎꯝ ꯑꯗꯨ ꯄꯨꯔꯛꯇꯕꯗꯤ ꯌꯥꯔꯣꯏꯌꯦ ꯍꯥꯏꯗꯤ ꯈꯔ ꯀꯩꯅꯣ ꯇꯧꯔꯕ ꯅꯤꯅꯅꯦ ꯃꯌꯥꯝꯁꯤꯅ ꯃꯤꯍꯧ ꯆꯪꯉꯦꯕ ꯑꯗꯨꯅ ꯇꯦꯛ ꯅꯨꯡ ꯇꯦꯛ ꯇꯧꯔꯁꯨ ꯀꯩꯅꯣ ꯇꯧꯅꯕ ꯁ꯭ꯀꯣꯠ ꯌꯥꯝꯗꯤ ꯄꯨꯔꯛꯑꯔꯣꯏꯒꯦ ꯅꯡ ꯎꯅꯕꯗꯨꯗ ꯑꯅꯤꯈꯛ ꯄꯨꯔꯛꯑꯒꯦ ꯌꯦꯠ ꯑꯗꯨꯗ ꯂꯦꯐ ꯔꯥꯏꯠ ꯉꯥꯛꯅꯕ
ꯑꯥ ꯑꯥ ꯍꯣꯏꯀꯌꯥꯎꯔ ꯎꯅꯕꯗꯣ ꯃꯤꯅꯒ ꯍꯦꯛ ꯃꯨꯟꯅ ꯃꯨꯟꯅ ꯌꯦꯡꯕꯗꯣ ꯑꯩꯈꯣꯏꯁꯨ ꯍꯦꯛ ꯍꯪꯒꯣꯏꯕꯩ ꯇꯥꯏꯞꯇ ꯇꯧꯋꯦ ꯍꯥꯏꯕ
ꯍꯣ ꯍꯣꯏ ꯑꯗꯨꯕꯨꯗꯤ ꯑꯩ ꯌꯥꯅꯤꯗ ꯑꯩ ꯂꯣꯟꯅ ꯂꯥꯞꯅ ꯂꯩꯍꯟꯒꯦ ꯎꯝ ꯍꯣꯏ ꯐꯔꯦ ꯐꯔꯦ ꯑꯗꯨꯗꯤ ꯀꯣꯟ ꯊꯦꯡꯅꯔꯁꯦ ꯎꯝ ꯍꯣꯏ ꯍꯣꯏ ꯊꯝ ꯃꯒꯦ ꯑꯥ ꯑꯥ
ꯎꯝ